ꯍꯜꯂꯣ ꯑꯣ ꯐꯣꯟ ꯂꯣꯏꯈ꯭ꯔ ꯃꯥꯜꯂꯦ ꯃꯇꯝ
ꯎꯝ
ꯍꯧꯖꯤꯛꯀꯥꯟꯁꯤꯕꯨ ꯀꯃꯥꯏ ꯀꯃꯥꯏ ꯂꯩꯔꯤꯒꯦ
ꯒ꯭ꯌꯥꯟꯒ ꯇꯥꯕ ꯖꯥꯠ ꯅꯠꯇꯦ
ꯍꯤꯡꯅꯕꯩ ꯂꯝꯕꯤꯖꯤꯕꯨ ꯒꯣꯕꯔꯃꯦꯟ ꯖꯣꯕ ꯇꯧꯒꯦ ꯈꯜꯂꯤꯕꯣ ꯕꯤꯖꯤꯅꯦꯁ ꯇꯧꯒꯦ ꯈꯜꯂꯤꯕꯣ
ꯕꯤꯖꯤꯅꯦꯁꯁꯨ ꯇꯧꯅꯤꯡꯉꯦ ꯈꯪꯗꯦ ꯇꯧꯕꯗꯤ ꯂꯣꯏ ꯇꯧꯅꯤꯡꯉꯦ ꯑꯣꯖꯥꯁꯨ ꯑꯣꯏꯅꯤꯡꯉꯦ ꯂꯥꯏꯔꯤꯛ ꯇꯝꯕꯁꯨ ꯂꯣꯏꯁꯤꯟꯅꯤꯡꯉꯦ
ꯎꯝ
ꯑꯣꯖꯥ ꯑꯣꯏꯕꯁꯨ ꯄꯥꯝꯃꯗꯤ ꯑꯗꯨꯝ ꯑꯣꯏꯕ ꯌꯥꯏꯗꯀꯣ ꯄ꯭ꯔꯥꯏꯚꯦꯠ ꯑꯣꯏꯔꯁꯨ
ꯎꯝ ꯇꯧꯅꯤꯡꯕꯩ ꯇꯧꯅꯤꯡꯕ ꯉꯥꯛꯇꯅꯦ ꯑꯗꯣ ꯑꯣꯖꯥ ꯑꯣꯏꯕꯩꯁꯦ ꯀꯩꯅꯣ ꯐꯕꯨꯗꯤ ꯌꯥꯝ ꯐꯩꯌꯦ ꯑꯗꯣ ꯀꯩꯅꯣ ꯇꯧꯗꯦꯕ ꯃꯣꯏꯒꯤ ꯁꯦꯂꯔꯤꯁꯦ ꯌꯥꯝ ꯅꯦꯝꯕ ꯍꯥꯏꯇꯥꯔꯦ ꯑꯩꯒꯤ ꯑꯣꯄꯤꯅꯤꯌꯟꯗ
ꯎꯝ ꯑꯩꯈꯣꯏꯒꯤ ꯄ꯭ꯔꯥꯏꯚꯦꯠꯇꯗꯤ ꯑꯃꯨꯛ ꯁꯦꯂꯔꯤꯗꯤ ꯒꯣꯔꯃꯦꯟꯒꯗꯤ ꯃꯥꯟꯅꯗꯦꯕ
ꯎꯝ ꯑꯗꯣ ꯒꯣꯔꯃꯦꯟꯅ ꯇꯧꯕꯗꯨ ꯄꯩꯁꯥ ꯃꯨꯛ ꯅꯝꯅꯕ ꯆꯪꯉꯤꯗꯅ
ꯎꯝ ꯑꯗꯣ ꯎꯅꯤꯡꯉꯗꯤ ꯑꯗꯨꯝ ꯉꯝꯕꯖꯥꯠꯅꯤꯗ
ꯎꯝꯀꯨꯜ ꯁ꯭ꯀꯨꯜ ꯈꯔ ꯆꯥꯎꯕ ꯑꯝꯅ ꯇꯧꯔꯗꯤ ꯑꯗꯨꯝ ꯐꯪ ꯑꯩꯈꯣꯏꯅ ꯄꯥꯝꯕ ꯁꯦꯂꯔꯤꯗꯣ ꯑꯗꯨꯝ ꯐꯪꯕꯕꯨꯗꯤ ꯌꯥꯏ ꯑꯗꯣ
ꯁ꯭ꯀꯨꯜ ꯑꯆꯧꯕ ꯍꯥꯏꯔꯤꯁꯤꯁꯨ ꯒꯣꯔꯃꯦꯟꯒꯗꯤ ꯃꯥꯟꯅꯗꯦꯗ ꯁ꯭ꯀꯨꯜ ꯆꯥꯎꯔꯕꯗ ꯊꯥꯔꯇꯤ ꯀꯩꯁꯨ ꯌꯧꯗꯦꯕꯀꯣ ꯄ꯭ꯔꯥꯏꯚꯦꯠꯇ ꯌꯥꯝꯃꯕꯗ ꯇ꯭ꯋꯦꯟꯇꯤ ꯇꯨ ꯂꯣꯏꯔꯦ ꯍꯧꯖꯤꯛ ꯍꯧꯖꯤꯛꯀꯤ ꯑꯣꯏꯅ ꯍꯥꯌꯌꯔ ꯁꯦꯀꯦꯟꯗꯔꯤ ꯐꯥꯎꯗ
ꯑꯗꯣ ꯄ꯭ꯔꯣꯐꯦꯁꯔꯒꯨꯝꯕ ꯑꯣꯏꯔꯗꯤ ꯅꯣꯡ ꯊꯥꯗꯒ ꯂꯥꯛꯀ ꯐꯛꯄꯒ ꯌꯥꯎꯋꯤꯗ
ꯎꯝ
ꯍꯥꯏ
ꯅꯣꯡꯃ ꯌꯦꯟ ꯆꯥꯁꯦ
ꯍꯥ
ꯑꯩ ꯃꯩꯇꯩ ꯌꯦꯟ ꯄꯨꯔꯛꯀꯦ
ꯆꯥꯖꯦ ꯆꯥꯖꯦ ꯅꯣꯡꯃ ꯆꯥꯖꯦ
ꯉꯥꯅꯨꯗꯤ ꯄꯥꯝꯗ꯭ꯔꯣ
ꯁꯦ ꯈꯗꯤꯦꯗ ꯃꯩꯇꯩ ꯌꯦꯅꯁꯦ ꯆꯥꯔꯕ ꯆꯥꯗ꯭ꯔꯤꯕ꯭ꯔ ꯈꯪꯗ꯭ꯔꯦ ꯃꯔꯝꯗꯤ
ꯃꯩꯇꯩꯌꯦꯟ ꯑꯁꯦꯡꯕꯗꯣ ꯃꯍꯥꯎ ꯈꯪꯗ꯭ꯔꯤꯕꯣ
ꯐꯪꯗ꯭ꯔꯤꯌꯦ ꯍꯥꯏꯇꯥꯔꯦ
ꯃꯔꯝꯗꯤ ꯅꯣꯏ ꯑꯗꯨ꯭ꯋꯥꯏꯗ ꯂꯣꯏꯕ ꯃꯩꯇꯩ ꯌꯦꯟꯗꯤ ꯕꯣꯏꯂꯔ ꯃꯆꯤꯟꯖꯥꯛ ꯂꯣꯏ ꯄꯤꯖꯩꯗꯅ
ꯎꯝ
ꯕꯣꯏꯂꯔ ꯃꯆꯤꯟ ꯁꯨꯛꯄꯤ ꯄꯤꯖꯗꯕ ꯑꯩꯈꯣꯏꯒꯤ ꯆꯥꯛ ꯈꯔ ꯄꯤꯖ ꯀꯣꯕꯤ ꯃꯁꯣꯏ ꯈꯔ ꯄꯤꯖ ꯑꯗꯨꯃꯥꯏꯅ ꯇꯧꯕ ꯃꯩꯇꯩ ꯌꯦꯟꯗꯨꯅꯦꯕ ꯌꯥꯝꯅ ꯃꯔꯨꯒ ꯀꯟ ꯀꯟ ꯂꯥꯎꯔꯒ ꯍꯥꯏꯔꯤꯁꯦ ꯍꯥꯏꯖꯕꯩ ꯋꯥꯅꯤ ꯃꯤꯅ ꯀꯥꯎꯅꯌꯦꯟꯁꯦ ꯍꯥꯎꯏꯤ ꯃꯔꯨ ꯀꯔ ꯀꯔ ꯂꯥꯛꯔ ꯃꯇꯨꯡꯣꯡ ꯃꯍꯤ ꯍꯥꯎꯏꯦ ꯍꯥꯏꯗ꯭ꯔꯣ
ꯎꯝ
ꯃꯣꯏꯁꯦ ꯍꯧꯖꯤꯛ ꯄꯤꯛꯏꯉꯩꯗꯒꯤ ꯕ꯭ꯔꯣꯏꯂꯔ ꯃꯆꯤꯟꯖꯥꯛ ꯑꯗꯨꯝ ꯄꯤꯖꯔ ꯆꯥꯎꯍꯟꯁꯦꯕꯀꯣ ꯆꯞ ꯃꯥꯟꯅꯅꯤ ꯕꯣꯏꯂꯔꯒ ꯃꯆꯤꯟꯖꯥꯛꯀꯤ ꯈꯥꯁꯨ ꯌꯥꯝ ꯄꯣꯜꯂꯦꯕ ꯑꯗꯣ
ꯁꯦ
ꯍꯥꯥ
ꯍꯣꯏꯗꯒꯒꯥꯒꯅꯣ
ꯏꯗ ꯂꯩꯑꯦ
ꯎꯝ ꯀꯌꯥꯝ ꯀꯨꯏꯔꯒꯦ ꯍꯜꯂꯛꯄ
ꯑꯍꯥꯎ ꯑꯣꯏꯔꯦ ꯍꯧꯖꯤꯛꯀꯥꯟꯁꯤꯕꯨ ꯀꯩ ꯀꯩ ꯁꯤꯅꯦꯃꯥ ꯌꯦꯡꯉꯤꯒꯦ
ꯖꯄꯅꯤꯁ ꯁꯤꯃꯥ ꯁꯤꯦꯔꯤꯁ ꯑꯃ ꯌꯦꯡꯉꯤ ꯑꯗꯨꯒ ꯑꯩꯅ ꯑꯩꯅ ꯍꯟꯗꯛ ꯏꯟꯃꯤ ꯑꯃ ꯌꯦꯡꯉꯦ ꯑꯣꯔꯥꯅ
ꯑꯣ ꯖꯐꯔꯤꯁꯦ ꯌꯥꯝ ꯆꯥꯎꯈꯠꯄ ꯂꯝꯅꯤꯅꯦꯀꯣ
ꯖꯄꯥꯟ ꯍꯥꯏꯕꯅꯤ
ꯃꯣꯏꯗꯤ ꯑꯦꯅꯤꯃꯦꯁꯟꯁꯨ ꯌꯥꯝꯅ ꯄꯨꯊꯣꯛꯄ ꯃꯥꯜꯂꯦ
ꯎꯝ
ꯑꯦꯅꯤꯃꯦꯁꯟꯗꯗꯤ ꯖꯄꯥꯅꯤꯁꯁꯦ ꯌꯥꯝ ꯐꯥꯎꯏꯤꯀꯣ
ꯑ ꯑꯣꯔꯥꯟ ꯍꯥꯏꯅ ꯑꯃꯁꯨ ꯌꯦꯡꯉꯉꯦ ꯀꯩꯅꯣ ꯑꯣꯔꯥꯟ ꯍꯥꯏ ꯍꯣꯁꯂꯞꯅ
ꯑꯗꯨꯒ ꯗ꯭ꯔꯃꯥꯒꯨꯝꯕ ꯃꯤꯒꯤ ꯂꯥꯏꯐ ꯑꯦꯛꯁꯟꯗ ꯗ꯭ꯔꯃꯥꯒꯨꯝꯕ ꯑꯗꯨꯗꯩ ꯀꯣꯃꯦꯗꯤ ꯂꯕ ꯏꯁꯇꯣꯔꯤ ꯋꯦꯕ ꯁꯤꯦꯔꯤꯁꯅ ꯑꯃꯨꯛ ꯀꯣꯔꯤꯌꯥꯅ ꯍꯦꯟꯕ ꯃꯥꯜꯂꯤ ꯀꯣ
ꯎꯝ ꯑꯗꯨ ꯍꯥꯟꯅꯗꯤ ꯀꯣꯔꯤꯌꯥꯁꯦ ꯌꯥꯝ ꯉꯥꯎꯔꯝꯃꯦ ꯍꯧꯖꯤꯛꯇꯤ ꯑꯗꯨ ꯑꯗꯨꯝ ꯇꯧꯈ꯭ꯔꯦꯒ
ꯑꯣ ꯃꯣꯏ ꯀꯜꯆꯔꯁꯦ ꯂꯣꯏꯅ ꯏꯃꯥꯟ ꯃꯥꯟꯅꯅꯤꯗ ꯍꯥꯏꯗꯤ ꯃꯊꯦꯜ ꯀꯣꯏꯁ ꯌꯥꯝꯗꯦꯕ ꯑꯃꯒ ꯑꯃꯒ ꯑꯗꯨꯝ ꯃꯥꯟꯅꯔꯞ ꯑꯗꯨꯝ ꯆꯠꯂꯦꯕ ꯖꯄꯥꯟꯒꯤꯅ ꯃꯊꯦꯜꯁꯤ ꯄꯨꯔꯥ ꯃꯤꯛꯁꯅꯤ ꯂꯣꯏꯅ ꯃꯥꯟꯅꯗꯦ ꯃꯈꯜ ꯃꯊꯦꯜꯅꯤ ꯀꯣꯔꯤꯌꯥꯅ ꯃꯊꯦꯜꯁꯦ ꯑꯃꯈꯛꯇ ꯑꯗꯨꯝ ꯇꯧꯕꯩ ꯇꯥꯏꯞ ꯇꯧꯋꯦꯕ ꯀꯣ
ꯉꯁꯗꯤ ꯍꯧꯖꯤꯛꯀꯥꯟ ꯑꯣꯛ ꯊꯣꯡꯕ ꯌꯥꯝ ꯆꯥꯅꯤꯡꯉꯦꯗꯣ
ꯑꯣꯛ ꯊꯣꯡꯕ꯭ꯔꯣ
ꯎꯝ
ꯎꯝ ꯑꯣꯛ ꯊꯣꯡꯕꯁꯨ ꯌꯥꯝꯅ ꯍꯥꯎꯕ ꯏꯟꯁꯥꯡꯅꯤ ꯑꯣꯛ ꯊꯣꯡꯕ ꯁꯟ ꯊꯣꯡꯕ
ꯑꯗ ꯑꯣꯛꯁꯦ ꯃꯤꯅꯒ ꯊꯣꯏꯒꯤ ꯊꯣꯡꯉꯒ ꯀ ꯗꯨꯀꯥꯟꯗꯒꯤꯩ ꯂꯩꯥꯏꯔ ꯆꯥꯕꯁꯨ ꯆꯥꯅꯤꯡꯗꯦꯕ ꯑꯗꯨꯗꯤ ꯑꯗꯨꯒ ꯌꯨꯝꯗꯒ ꯒ꯭ꯌꯥꯟ ꯇꯥꯅ ꯊꯣꯡꯉꯒ ꯂꯩꯖꯔꯒ ꯆꯥꯕꯗꯣ ꯍꯦꯟꯅ ꯐꯩ ꯈꯜꯂꯦꯕ ꯑꯩꯗꯤ
ꯎꯝ ꯑꯗꯨꯅ ꯍꯥꯎꯅꯦ ꯑꯗꯨ ꯑꯩꯗꯤ ꯌꯨꯝꯗ ꯂꯣꯏꯕ ꯑꯣꯛꯁꯦ ꯆꯥꯅꯤꯡꯗꯦꯗ ꯂꯝꯒꯤ ꯑꯣꯛꯇꯣ
ꯑꯗꯣ ꯌꯥꯝ ꯇꯝꯕ ꯇꯝꯗꯕ ꯍꯥꯏꯕꯗꯣ ꯑꯩꯉꯣꯟꯗꯗꯤ ꯀꯔꯤꯝ ꯈꯟꯕꯤꯗꯦꯕ ꯃꯔꯝꯗꯤ ꯑꯩꯅ ꯏꯁꯥ ꯆꯥꯖꯅꯤꯡꯗꯕꯗꯣ
ꯎꯝ ꯅꯉꯣꯡꯗꯗꯤ ꯌꯥꯝꯅ ꯇꯝꯕ ꯇꯝꯗꯕ ꯀꯔꯤꯝ ꯈꯟꯗꯦ ꯍꯥꯎꯕ ꯃꯍꯥꯎꯗꯨꯅꯦꯕ ꯈꯜꯂꯤꯁꯦ
ꯃꯣꯔꯣꯛꯁꯨ ꯁꯥꯏ ꯑꯗꯒꯤ ꯃꯆꯟꯗꯨꯁꯨ ꯀꯩꯅꯣꯝ ꯇꯧꯏ ꯑꯗꯨꯒ ꯃꯍꯤꯗꯨꯣ ꯊꯥꯎꯋ ꯊꯥꯎ ꯋꯥꯇ ꯌꯥꯝꯅ ꯁꯝꯅꯗꯕ ꯑꯃ ꯍꯥꯏꯕ ꯂꯩꯗꯅ ꯑꯗꯨꯃꯥꯏ ꯑꯣꯏꯔꯦꯕ ꯑꯩꯅ ꯈ꯭ꯋꯥꯏꯗꯩ ꯍꯕ ꯎ ꯎꯊꯣꯡꯗꯤ ꯑꯃ ꯃꯣꯏꯒꯤ ꯍꯥꯎꯅ ꯊꯣꯡꯕꯗ ꯑꯃ ꯃꯆꯨ ꯍꯥꯞꯇꯕꯗꯣ ꯑꯗꯨꯝ ꯐꯨꯠꯂꯒ ꯑꯗꯨꯝ ꯂꯩꯕꯗꯣ ꯑꯗꯨ ꯑꯗꯨꯗꯨꯅꯅ ꯍꯥꯎꯕ ꯍꯜꯂꯤ
ꯍꯥꯎꯕꯅꯦ ꯍꯥꯎꯕꯅꯦ
ꯑꯣꯛꯇꯤ ꯂꯣꯏ ꯍꯥꯎꯋꯤꯗ ꯊꯥꯎ ꯍꯥꯞꯇ꯭ꯔꯁꯨ ꯐꯨꯠꯂꯁꯨ ꯉꯧꯔꯁꯨ ꯇꯥꯎꯔ ꯑꯗꯨ ꯌꯥꯏꯔꯁꯨ ꯂꯣꯏ ꯍꯥꯎꯋꯤꯗ
ꯑ
ꯑꯣꯛꯁꯦ ꯌꯥꯝ ꯅꯨꯡꯁꯤꯀꯣ
ꯎꯝ ꯑꯗꯣ ꯂꯝ ꯑꯣꯛꯇꯤ ꯑꯃꯨꯛ ꯑ ꯕꯕꯥꯅ ꯎꯈꯔꯗ ꯂꯩꯔꯤꯉꯥꯏꯗ ꯑꯃꯨꯛꯇꯪꯗꯤ ꯆꯥꯈꯔꯦ
ꯎꯝ
ꯆꯥ ꯐꯥꯁꯦ ꯍꯣꯏ ꯆꯥꯗ ꯑꯗꯨꯝ ꯆꯥꯕ ꯑꯗꯣ ꯗꯥꯏꯔꯦꯛ ꯐ꯭ꯔꯦꯁ ꯑꯣꯏꯅ ꯆꯥꯃꯟꯗꯕ ꯑꯗꯨꯝ ꯕꯥꯅ ꯀꯩꯅꯣ ꯑꯌꯥꯏꯕ ꯈꯣꯠꯄ ꯑꯗꯨꯝ ꯊꯥꯔꯛꯄꯗꯣ ꯂꯝ ꯑꯣꯣꯛ ꯑꯗꯒꯤ ꯁꯟ ꯀꯩꯀꯩ ꯊꯥꯔꯛꯄꯗꯣ
ꯎꯝ
ꯁꯨꯃꯥꯏꯅ ꯑꯣꯏꯕ
ꯑꯩꯗꯤ ꯄꯨꯟꯁꯤꯒꯤ ꯂꯝ ꯑꯣꯛ ꯆꯥꯗ꯭ꯔꯤꯌꯦ
ꯏꯁ ꯍꯥꯎꯕꯅꯦꯍꯦ ꯀꯥꯡ ꯁꯣꯏ ꯊꯣꯡꯕꯗ ꯊꯥꯛꯄ ꯅꯠꯇ꯭ꯔꯒ ꯍꯋꯥꯏ ꯊꯣꯡꯕꯗ ꯊꯥꯛꯄ ꯑꯥꯍ ꯑꯗꯨꯏ ꯈꯨꯍꯥꯎ__
ꯎꯕꯨꯗꯤ ꯎꯔꯦ ꯑꯈ ꯑꯩꯅ ꯍꯣꯁꯇꯦꯜ ꯂꯩꯔꯝꯕ ꯌꯨꯝꯕꯨꯗꯣ ꯃꯥꯁꯨ ꯎꯈ꯭ꯨꯔꯜꯗ ꯑꯥꯏ ꯑꯥꯔ ꯕꯤ__ ꯇꯥꯏꯌꯦꯕꯀꯣ ꯃꯥꯅ ꯄꯨꯔꯛꯑꯦ ꯑꯣꯛ ꯑꯌꯥꯏꯕ ꯑꯗꯣ ꯆꯥꯒꯤꯗ꯭ꯔꯦ ꯑꯗꯨꯝ ꯂꯝ ꯑꯣꯛ ꯑꯌꯥꯏꯕꯗꯣ ꯃꯣꯏꯅ ꯑꯗꯨꯝ ꯆꯥꯊꯣꯛꯈ꯭ꯔꯦ ꯑꯩꯉꯣꯟꯗ ꯄꯤꯔꯛꯈꯤꯗ꯭ꯔꯦ
ꯃꯣꯏ ꯌꯨꯝꯕꯨꯅꯤꯗꯅ ꯑꯩꯅ ꯀꯦꯝ ꯍꯥꯏꯕꯁꯨ ꯉꯝꯗꯦ ꯑꯩꯒꯤꯁꯨ ꯈꯔ ꯄꯤꯔꯛꯑꯣꯅ ꯍꯥꯏꯒꯗꯧꯕꯗꯣ
ꯑꯩꯅ ꯄꯩꯁꯥ ꯑꯦꯛꯁꯇ꯭ꯔꯥ ꯄꯤꯕ ꯅꯠꯇꯕꯅꯤꯅ ꯀꯣ ꯑꯩꯉꯣꯟꯗ ꯍꯥꯏꯕꯒꯤ ꯔꯥꯏꯠ ꯅꯠꯇꯕ ꯍꯛ ꯍꯥꯏꯇꯥꯔꯦ ꯍꯠ ꯅꯠꯇꯦ ꯒꯠ ꯒꯠꯆ ꯍꯥꯏꯒꯗ꯭ꯔꯥ ꯉꯝꯗꯦꯕ ꯈꯤꯇꯪ ꯄꯤꯔꯛꯑꯣ ꯆꯥꯅꯤꯡꯉꯦ ꯃꯍꯥꯎ ꯌꯦꯡꯅꯤꯡꯉꯦ ꯀꯥꯏꯅ ꯍꯥꯏꯒꯗꯧꯗꯣ ꯑꯗꯨꯝ ꯑꯣ ꯍꯥꯏꯔ ꯑꯗꯨꯝ ꯂꯩꯔꯦ
ꯌꯥꯝ ꯂꯥꯡꯉꯦ
ꯂꯥꯡ ꯇꯥꯕ꯭ꯔꯣ
ꯎꯝ ꯑꯗꯣ ꯅꯣꯡꯃ ꯀꯩꯅꯣꯝꯃ ꯆꯥꯁꯤꯗꯅ ꯎꯝ
ꯑꯩꯗꯤ ꯃꯩꯇꯩ ꯉꯥꯅꯨ ꯆꯥꯅꯤꯡꯉꯤꯅꯦ
ꯃꯩꯇꯩ ꯉꯥꯅꯨ ꯆꯥꯅꯤꯡꯗ꯭ꯔꯣ
ꯃꯩꯇꯩꯗꯤ ꯉꯥꯅꯨꯗꯤ ꯀꯩꯒꯤꯅꯣ
ꯀꯉꯥꯔꯣ
ꯃꯩꯇꯩ ꯉꯥꯅꯨ ꯏꯁꯤꯡ ꯉꯥꯅꯨ ꯑꯃꯇꯅꯦ
ꯎꯝ ꯑꯩ ꯑꯩ ꯑꯩ ꯉꯥꯅꯨꯖꯦ ꯆꯥꯊꯣꯛꯑꯦ ꯑꯗꯨꯗꯤ
ꯎꯝ ꯅꯠꯇꯗꯤ ꯃꯥ ꯁꯤꯗꯣꯏꯅꯦꯕ ꯇꯠꯇ꯭ꯔꯣ ꯀꯩꯅꯣ
ꯏꯁ ꯒꯦꯝ ꯁꯥꯅꯤꯡꯗ꯭ꯔꯣ ꯑꯗꯨꯗꯤ ꯌꯥꯝ ꯁꯥꯟꯅꯅꯤꯡꯉꯦ
ꯑꯣ ꯍꯣꯏ ꯉꯥꯛꯇꯪ ꯂꯩꯔꯒ ꯁꯥꯟꯅꯁꯦ ꯒꯦꯝꯖꯨ ꯑꯗꯨꯝ ꯑꯦꯗꯤꯛ ꯑꯣꯏꯅ ꯆꯨꯍꯟꯕꯗꯤ ꯌꯥꯗꯦꯗꯀꯣ ꯑꯗꯨꯝ ꯉꯥꯏꯇꯪꯒꯤ ꯏꯟꯇꯔꯇꯦꯟꯃꯦꯟ ꯑꯣꯏꯅ ꯃꯥꯏꯟ ꯔꯤꯐ꯭ꯔꯦꯁ ꯑꯣꯏꯅꯕ ꯁꯥꯟꯅꯕ ꯍꯥꯏꯇꯥꯔꯦꯅꯦ ꯀꯣ
ꯍꯥꯏꯇꯥꯔꯦ
ꯎꯝ
ꯑꯄꯥꯝꯕꯁꯨ ꯅꯨꯡꯉꯥꯏꯇꯕ ꯉꯁꯥꯏꯗꯤ ꯑꯃꯨꯛ ꯍꯟꯅ ꯌꯦ__
ꯀꯔꯤꯁꯨ ꯌꯥꯗꯕꯅꯤꯅ ꯅꯉꯣꯟꯗ ꯄꯤꯈꯤꯕ ꯑꯩꯒꯤ ꯂꯥꯏꯔꯤꯛꯁꯨ ꯄꯥꯒꯗꯧꯅꯤ ꯒꯦꯝꯁꯨ ꯁꯥꯟꯅꯒꯗꯧꯅꯤ ꯑꯗꯨꯗꯒꯤ ꯃꯄꯥꯟ ꯃꯄꯥꯟ ꯊꯣꯛꯇꯅ ꯁꯣꯁꯦꯂꯥꯏꯁꯁꯨ ꯇꯧꯒꯗꯧꯅꯤꯀꯣ ꯂꯕꯣ
ꯎꯝ
ꯌꯥꯝ ꯅꯨꯡꯁꯤ ꯀꯣ
ꯍ
ꯀꯩꯅ ꯅꯨꯡꯈꯤꯌꯦꯀꯣ
ꯎ ꯑꯩꯈꯣꯏꯒꯤ ꯃꯤꯑꯣꯏꯕꯒꯤ ꯄꯨꯟꯁꯤꯁꯦ ꯅꯨꯡꯉꯥꯏꯕ ꯄꯥꯕꯅ ꯍꯦꯟꯃꯝꯈ꯭ꯔꯗꯤ ꯑꯗꯨ ꯑꯗꯨꯝ ꯅꯨꯡꯉꯥꯏꯔꯤꯉꯩꯗꯗꯤ ꯅꯨꯡꯉꯥꯏꯕ ꯀꯣꯟꯅꯗꯤ ꯋꯥꯕ ꯀꯟꯇ꯭ꯔꯣꯜꯗ ꯆꯠꯀꯗꯧꯅꯦꯕ ꯊ ꯁꯥꯔꯤꯕ ꯊꯣꯡ ꯑꯁꯤ ꯇꯨꯃꯤꯟ ꯂꯩꯌꯣ ꯃꯤꯅ ꯇꯨꯃꯤꯟ ꯄꯥꯎ
ꯃ ꯀ
ꯃꯁꯤꯅꯔꯤ ꯀ ꯃꯤꯥꯏ
ꯆꯠꯇꯔꯂ ꯏꯣ
ꯑꯩ ꯁꯤꯗ ꯏꯃꯥꯟꯅꯕ ꯍꯣꯏꯗ ꯂꯩꯌꯦꯦ
ꯑꯝꯕ ꯌꯨꯝ ꯂꯩ ꯂꯩꯦ ꯍꯥꯏꯔ ꯀ
ꯌꯨꯝꯅꯤ ꯀꯩꯅꯣꯁꯤꯁꯨ
ꯎꯝ ꯅꯣꯏꯅꯤꯉ
ꯐꯁꯥ ꯀꯄꯥꯥ ꯇꯥꯕ꯭ꯔꯥ ꯁꯤꯅꯦ ꯋꯥ ꯉꯥꯡꯉꯤꯁꯦ
ꯎꯝ ꯇꯥꯏ
ꯎꯝ ꯑ ꯑ ꯀꯃꯤꯅꯗ ꯂꯩꯦ ꯌꯥꯝ ꯃꯤꯅ ꯑꯝꯇ ꯉꯥꯡꯉꯃꯤꯅꯕ ꯍꯜꯂꯣ
ꯎꯝ ꯇꯥꯏ
ꯑ ꯑꯩꯈꯣꯏ ꯃꯥ ꯀꯣꯜ ꯇꯧꯔꯛꯏꯅꯦ ꯑ ꯎꯝ ꯅ ꯃꯥꯃ ꯍꯣꯏꯗꯤ ꯣꯜ ꯌꯦꯡꯗ꯭ꯔꯣ
ꯃꯃꯥ ꯍꯣꯏꯣ ꯌꯦꯡꯗ ꯌꯦ ꯃꯦ
ꯌꯦꯡꯗꯕ
ꯔꯣꯅꯥꯜꯗꯣ ꯔꯣꯅꯥꯜꯗꯣ ꯊꯣꯛꯈꯤꯕꯗꯦ ꯑꯩ ꯑꯗꯨꯝ ꯌꯦꯡꯗ꯭ꯔꯦꯗ
ꯅꯕꯨ ꯔꯣꯅꯥꯜꯗꯣ ꯃꯁ ꯌꯦꯡꯕ꯭ꯔꯥꯅꯦ
ꯌꯦꯡꯉꯤꯅ
ꯎꯝ ꯕ꯭ꯔꯥꯖꯤꯜꯁꯨ ꯂꯩꯍꯧꯔꯦꯅꯦꯀꯣ
ꯎꯝ
ꯅꯣꯏ ꯃꯃꯥꯅ ꯕ꯭ꯔꯥꯖꯤꯜ ꯄꯥꯝꯕꯗꯣ ꯔꯣꯅꯥꯜꯗꯣ ꯅꯖꯥꯔꯤꯌꯣ ꯀꯀꯥ ꯔꯣꯅꯥꯗꯤꯤꯟ ꯍꯣ ꯃꯣꯏꯗꯤ ꯌꯥꯝ ꯌꯥꯎꯗ꯭ꯔꯦꯗ ꯍꯧꯖꯤꯛꯇ ꯅꯅꯤꯃꯥꯔꯖ ꯌꯥꯈꯤꯗ꯭ꯔꯦ ꯀꯩꯅꯣ ꯐꯪ ꯉꯥꯏꯔꯦꯕ ꯑꯩꯈꯣꯏꯒꯤ ꯃꯣꯏ ꯅꯍꯥ ꯈꯔ ꯈꯛ ꯉꯥꯏꯔꯑꯦꯕ
ꯏ ꯃꯥꯥꯔꯤꯁꯨ ꯒꯣꯜ ꯍꯩꯕꯩꯗꯤ ꯌꯥꯝ ꯅꯨꯡꯁꯤꯌꯦ ꯑꯗꯣ ꯌꯥꯝ ꯂꯣꯏꯔ ꯂꯣꯏꯗꯦꯗ
ꯌꯥꯗꯦ
ꯑꯩ ꯃꯤꯁꯤꯁꯦ ꯃꯥꯏꯅ ꯎꯊꯣꯛ ꯎꯊꯣꯛ ꯇꯥꯕꯥ ꯇꯪ ꯃꯥꯜꯂꯤ
ꯇꯧꯗꯦ ꯇꯧꯗꯦ